ꯑꯧ ꯀꯩꯗꯩꯅꯣ
ꯑꯥ ꯐꯝꯃꯤ ꯉꯥꯇꯪ ꯑꯩꯁꯤ ꯀꯩꯅꯣ ꯀꯥꯅꯣꯡ ꯀꯔꯤ ꯀꯔꯥꯡ ꯂꯣꯏꯁꯤꯜꯂꯝꯕ ꯑꯗꯩ ꯂꯣꯏꯕꯕꯨꯗꯤ ꯂꯣꯏꯁꯤꯜꯂꯦ ꯂꯣꯏꯔꯦ ꯋꯥꯃꯟꯗꯅ ꯁꯥꯒ ꯁꯥꯕꯅꯦ ꯗꯩ ꯋꯥꯃꯟꯗꯅ ꯐꯝꯃꯤ ꯉꯥꯛꯇꯪ ꯄꯣꯊꯥꯒꯦꯅ ꯅꯪꯗꯤ
ꯑꯩꯁꯨ ꯆꯥꯛꯆꯥ ꯇꯣꯄꯗ ꯆꯥꯛꯆꯥ ꯇꯣꯛꯄ ꯀꯨꯏꯗ꯭ꯔꯤ ꯑꯗꯨꯒꯤ ꯍꯤꯄꯝꯕꯅꯦ ꯉꯍꯥꯛ
ꯑꯣꯍꫭ ꯀꯩ ꯃꯊꯦꯜ ꯆꯥꯔꯒꯦ
ꯉꯁꯤꯔꫭ
ꯎꯝ
ꯀꯥꯡꯍꯧ ꯆꯥꯔꯦ ꯉꯁꯤꯗꯤ
ꯑꯣ ꯀꯥꯡꯉꯧ ꯈꯛꯇ ꯁꯧꯒ꯭ꯔꯤꯒ ꯑꯣ ꯑꯍꯥꯎꯕꯅꯦ ꯑꯗꯨꯁꯨ ꯀꯩꯅꯣꯗꯤ ꯊꯕꯛꯇꯤ ꯆꯠꯂꯔꯣꯏꯗ꯭ꯔꯣ ꯉꯁꯤꯗꯤ
ꯊꯕꯛ ꯉꯁꯥꯏ ꯃꯣꫪꯅꯤꯡ ꯆꯠꯂꯨꯔꯦ ꯉꯁꯤ ꯑꯗꯨꯒ ꯍꯣꯔꯦꯟ ꯏꯚꯤꯅꯤꯡ ꯀꯩꯅꯣꯒꯤ ꯑꯃꯨꯛ ꯆꯠꯀꯅꯤ ꯄꯨꯡ ꯑꯅꯤꯗ
ꯄꯨꯡ ꯑꯅꯤꯗ
ꯎꯝ
ꯑꯣ ꯅꯪ ꯀꯩꯅꯣ ꯅꯪ ꯂꯩꯃꯤꯟꯅꯕꯗꯨꯗꯤ
ꯃꯥꯗꯤ ꯊꯕꯛ ꯆꯠꯈ꯭ꯔꯤꯗ
ꯑꯣ ꯑꯗꯨꯏ ꯀꯩꯅꯣ ꯅꯪꯅ ꯆꯥꯛꯇꯤ ꯅꯪꯅ ꯊꯣꯡꯉ ꯆꯥꯊꯣꯛꯑꯦ
ꯆꯥꯛ ꯉꯁꯥꯏ ꯑꯌꯨꯛꯛ ꯇꯨꯝ ꯊꯣꯡꯉꯝꯃꯦꯗ ꯃꯥꯏ ꯊꯕꯛ ꯉꯟꯇ ꯆꯠꯄꯗꯣ ꯃꯥꯅ ꯉꯜꯂꯦꯕ ꯑꯩꯉꯣꯟꯗꯒꯤ
ꯑꯣ ꯃꯥꯅ ꯊꯣꯡꯉꯝꯃꯤꯔꯕ
ꯑ ꯃꯥꯅ ꯊꯣꯡꯉꯝꯃꯦ
ꯑꯣ
ꯨꯁꯨꯝ ꯑꯁꯪ ꯑꯁꯪ ꯊꯣꯡꯅꯕꯗꯨꯅꯤꯗ
ꯍꯣꯏ ꯌꯨꯝꯗꯗꯤ ꯆꯠꯇ꯭ꯔꯦ ꯌꯨꯝꯗꯗꯤ ꯆꯠꯇꯧꯕ ꯂꯩꯇ꯭ꯔꯦ
ꯌꯨꯝꯗꯁꯦ ꯌꯨꯝꯗ ꯆꯠ ꯆꯠꯇꯤ ꯆꯠꯀꯅꯤ ꯑꯗꯣ ꯃꯇꯝꯗꯤ ꯀꯪꯗ꯭ꯔꯤ ꯆꯠꯄꯗꯤ ꯆꯠꯀꯅꯤ
ꯑꯗꯨꯝ ꯀꯩꯅꯣꯒꯗꯤ ꯀꯥꯡꯒꯤ ꯀꯩꯅꯣ ꯂꯥꯏ ꯈꯨꯔꯨꯝꯕ ꯈꯣꯠꯄ ꯆꯠꯇꯧꯕ ꯂꯩꯇꯕ꯭ꯔꯣ
ꯀꯥꯡꯁꯦ ꯂꯥꯏ ꯈꯨꯔꯨꯝꯕ ꯆꯠꯇꯤ ꯆꯠꯅꯤꯡꯉꯤ ꯑꯗꯣ ꯈꯪꯗꯦ ꯆꯠꯄꯥ ꯁꯪꯗ꯭ꯔꫭꯏꯕ꯭ꯔ ꯁꯪꯉꯣꯏꯗ꯭ꯔꯤꯕ
ꯎꯝ ꯌꯨꯝꯗꯒꯤꯗꯤ ꯂꯥꯛꯑꯣꯒꯥ ꯍꯥꯏꯗ꯭ꯔꯣ ꯃꯃꯥꯍꯣꯏꯅꯒꯥ
ꯌꯨꯝꯗꯕꯨꯗꯤ ꯂꯥꯛꯑꯣꯕꯨꯗꯤ ꯍꯥꯏꯌꯦ ꯁꯪꯉꯥꯒꯗꯤ ꯂꯥꯛꯑꯣ ꯁꯪꯗ꯭ꯔꯥꯒꯗꯤ ꯌꯦꯡꯉꯣꯅꯕꯨꯗꯤ ꯍꯥꯏꯔꯛꯄꯅꯤꯅ ꯍꯣꯏ ꯌꯦꯡꯒꯤꯗꯤ ꯍꯥꯏꯒꯤꯝ
ꯍꯣꯏ ꯆꯠꯇꯥꯕꯗꯤ ꯀꯌꯥꯝ ꯀꯨꯏꯔꯒꯦ ꯌꯨꯝꯗꯥ ꯑꯗꯨꯝ ꯂꯩꯔꯦ ꯑꯗꯥꯏꯗ
ꯌꯨꯝꯁꯦ ꯌꯨꯝꯗ ꯆꯠꯇꯥꯕꯁꯦ ꯊꯥ ꯊꯥ ꯑꯅꯤ ꯑꯍꯨꯝꯃꯨꯛꯇꯤ ꯐꯥꯔꯝꯃꯅꯤ ꯊꯥ ꯑꯅꯤ ꯑꯍꯨꯝ ꯎꯝ ꯑꯍꯨꯝꯃꯨꯛꯇꯤ ꯐꯥꯔꯝꯃꯅꯤ
ꯀꯨꯏꯔꯦꯅ ꯑꯗꯨꯗꯤ ꯑꯗꯨꯝ
ꯎꯝ ꯀꯏꯔꯦ ꯇꯥꯏꯃꯤꯡꯗꯣ ꯍꯦꯛꯇ ꯌꯥꯗꯕ ꯅꯨꯃꯤꯠ ꯍꯦꯛꯇ ꯇꯥꯕꯅ ꯍꯥꯟꯈꯤꯅꯦ ꯅꯣꯡꯃꯩ ꯃꯇꯝ ꯈꯪꯍꯧꯗꯦꯕ ꯍꯜꯂꯣ ꯍꯂꯣ ꯇꯥꯕ꯭ꯔꯣ